ꯍꯣꯏ ꯇꯥꯏ ꯏꯁꯩ ꯇꯥꯕ꯭ꯔꯥ
ꯇꯥꯏꯌꯦ ꯏꯁꯩ ꯇꯥꯏꯌꯦ
ꯎꯝ
ꯑꯩꯗꯤꯅꯦ ꯊꯨꯅ ꯂꯥꯛꯄꯗ ꯍꯧꯖꯤꯛ ꯑꯁꯤꯗ ꯀꯩꯅꯣꯃ ꯂꯩꯔꯝꯃꯦꯕ ꯑ
ꯀꯔꯤ
ꯎꯝ ꯃꯣꯏ ꯆꯦꯛ ꯈꯔ ꯊꯥꯔ ꯂꯩꯔꯝꯃꯦꯕꯀꯣ ꯑꯗꯨ ꯆꯦꯛꯇꯨꯗꯅꯦ ꯕꯤꯠ ꯇꯧꯕꯗ ꯍꯥꯏꯗꯤ ꯈꯣꯡ ꯇꯦ ꯕꯤꯠ ꯇꯧꯔꯛꯑꯦ ꯍꯥꯏꯕ ꯍꯥꯏꯗꯤ ꯄꯨꯊꯕꯁꯦ ꯈꯔ ꯇꯧꯋꯦꯕ
ꯅꯪꯅ ꯇꯨꯗꯕ ꯐꯔꯕꯅꯦ ꯑꯃ ꯄꯥꯏꯕꯤꯌꯨꯨꯔꯥ
ꯅꯪ ꯀꯩꯇꯧꯔꯤꯅꯣ
ꯑꯩ ꯆꯥꯛ ꯆꯥꯊꯣꯛꯄ ꯂꯣꯏꯕꯒꯤ ꯋꯥꯛꯀꯤꯡ ꯆꯠꯂꯤ
ꯃꯤꯗꯤ ꯋꯥꯛꯀꯤꯡ ꯌꯥꯝ ꯍꯩꯀꯣ ꯋꯥꯛꯀꯤꯡ ꯌꯥꯝ ꯐꯩꯀꯣ
ꯀꯣ ꯇꯝꯍꯧ ꯅꯪꯁꯨ ꯃꯇꯧ ꯅꯪꯅ ꯅꯪꯁꯨ ꯅꯪꯁꯨ ꯃꯁꯥ ꯐꯅꯤꯡꯉꯗꯤ ꯑꯩꯒꯤꯗꯧꯅ ꯇꯧꯋꯣ
ꯑꯗꯨ ꯅꯪ ꯆꯥꯛ ꯆꯥꯕꯁꯦ ꯀꯩ ꯏꯟꯁꯥꯡ ꯆꯥꯒꯦ ꯉꯁꯥꯏꯗꯨꯕꯨ ꯑꯌꯨꯛꯁꯤꯕꯣ ꯐꯅꯌꯥꯝꯗꯤ ꯉꯟꯈ꯭ꯔꯦ
ꯎꯝ ꯑꯩꯈꯣꯏꯁꯦ ꯆꯥꯛꯁꯦ ꯄꯨꯡ ꯕꯥꯔꯣ ꯀꯔꯥꯏꯗꯔꯥ ꯆꯥꯕꯗꯣ
ꯑꯥ ꯄꯨꯡ ꯕꯥꯥꯔꯣꯗ ꯆꯥꯕ꯭ꯔꯣ ꯅꯪ ꯆꯥꯛ ꯌꯥꯝ ꯊꯦꯡꯉꯤꯅ
ꯉꯔꯥꯡ ꯅꯨꯡꯗꯥꯡꯒꯤ ꯀꯩꯅꯣꯗꯣ ꯌꯦꯟ ꯁꯥꯥꯗꯣ
ꯑꯥꯎ
ꯉꯔꯥꯡ ꯅꯨꯡꯗꯥꯡꯁꯦ ꯏꯃꯥꯟꯅꯕꯤꯅ ꯌꯦꯟꯁꯥ ꯄꯨꯔꯛꯑꯦ
ꯍꯥꯥ
ꯑꯗꯨꯒ ꯃꯥꯒꯤ ꯌꯦꯟꯁꯥꯗꯣ ꯉꯔꯥꯡ ꯅꯨꯡꯗꯥꯡ ꯆꯥꯔꯒ ꯆꯥꯕ ꯂꯣꯏꯗꯕꯒꯤ ꯑꯌꯨꯛꯇ ꯆꯥꯔꯦ
ꯑꯣ ꯑꯗꯨꯗꯤ ꯌꯦꯟꯁꯥꯗꯣ ꯍꯥꯎꯕ꯭ꯔꯣ ꯀꯌꯥꯝ ꯍꯥꯎꯒꯦ ꯅꯪꯅ ꯊꯣꯡꯕ꯭ꯔꯣ ꯀꯅꯥꯅ ꯊꯣꯡꯕꯅꯣ
ꯑꯩꯅ ꯊꯣꯡꯗꯦ ꯏꯃꯥꯟꯅꯕꯤꯗꯨꯅ ꯊꯣꯡꯉꯦ
ꯑꯗꯨ ꯀꯌꯥꯝ ꯍꯥꯎꯒꯦꯔꯥ ꯌꯥꯝ ꯍꯥꯎꯕ꯭ꯔꯣ ꯍꯥꯏꯗꯤ ꯌꯥꯝ ꯍꯥꯎꯔꯝꯗꯧ ꯃꯥꯜꯂꯦ
ꯎꯝ
ꯍꯥꯎꯇ꯭ꯔꯣ ꯅꯪꯅ ꯀꯔꯤꯒꯤꯅꯣ ꯇꯨꯃꯤꯟ ꯂꯩꯔꯤꯗꯤ ꯅꯪ ꯀꯩꯇꯧꯔꯤꯅꯣ
ꯑꯩꯅ ꯋꯥꯀꯤꯡ ꯆꯠꯄ ꯁꯤꯗ ꯖꯥꯝ ꯇꯥꯕ ꯖꯃꯨꯜ ꯍꯥꯏꯒꯗ꯭ꯔꯥ
ꯑꯣ ꯑꯩ ꯈꯪꯉꯦ ꯍꯧꯖꯤꯛꯇꯤ ꯖꯥꯝ ꯃꯇꯝꯅꯤꯅ ꯖꯥꯝꯁꯦ ꯌꯥꯝ ꯌꯥꯝ ꯆꯥꯅꯩ ꯍꯥꯏꯕ ꯄꯥꯎ ꯑꯃ ꯇꯥꯏ ꯑꯗꯨꯗꯣ ꯁꯣꯏꯗꯅ ꯑꯣꯏꯔꯝꯒꯅꯤ ꯅꯪꯒꯤꯗꯣ
ꯀꯌꯥꯗ ꯍꯥꯎꯏ ꯈꯪꯕ꯭ꯔꯥ ꯖꯥꯝꯁꯦ ꯑꯝꯇ
ꯑꯩꯁꯨꯅꯦ ꯍꯥꯟꯅ ꯖꯥꯝꯁꯦ ꯌꯥꯝ ꯄꯥꯛꯅ ꯆꯥꯔꯝꯗꯦꯕꯀꯣ ꯆꯥꯕꯁꯨ ꯍꯩꯔꯝꯗꯦꯕꯀꯣ ꯑꯗꯨꯗꯅꯦ ꯑꯃꯨꯟꯕ ꯑꯊꯨꯝꯕꯗꯣ ꯆꯥꯔꯨꯕꯗꯒꯤ ꯑꯩꯁꯦ ꯑꯁ ꯌꯥꯝ ꯄꯥꯝꯈ꯭ꯔꯦꯕꯀꯣ ꯑꯗꯨꯗꯨꯒꯅꯦ ꯖꯥꯝꯒꯤ ꯃꯍꯤꯁꯦ ꯁꯦꯝꯃꯒꯅꯦ ꯀꯩꯅꯣ ꯇꯧꯕ ꯌꯥꯏꯑꯕ ꯊꯛꯄ ꯑꯗꯨ ꯑꯩ ꯅꯍꯥꯟ ꯈꯩꯗꯤ ꯑꯝꯇ ꯁꯦꯝꯖꯥꯗ꯭ꯔꯤꯕ ꯑꯗꯣ ꯍꯟꯗꯛ ꯁꯦꯝꯃꯦꯕꯀꯣ ꯑꯗꯨ ꯀꯟ ꯏꯁ ꯍꯥꯎꯋꯤꯅꯦ ꯌꯥꯝ ꯍꯥꯎꯋꯤꯅꯦ
ꯍꯥꯎꯕꯅꯦ ꯅꯪ ꯊꯥꯛ ꯑꯃꯨꯔꯛꯐꯥꯎ ꯆꯠꯆꯥꯗꯔꯤꯗꯣ ꯄꯥꯝꯃꯨꯗ꯭ꯔꯣ ꯅꯄꯨꯟꯁꯤꯗꯣ ꯀꯩꯝꯗ ꯑꯦꯛꯁꯄꯤꯔꯤꯌꯦꯟꯁ ꯇꯧ ꯍꯧꯗ ꯉꯥꯏ ꯁꯤꯔꯒꯦ ꯍꯥꯏꯔꯨꯕ ꯅꯪ
ꯑꯗꯨꯅꯦ ꯑꯗꯨꯅ ꯑꯩꯅ ꯃꯈꯜ ꯃꯈꯜ ꯃꯌꯥꯝꯁꯦ ꯍꯧꯖꯤꯛ ꯇꯦꯁ ꯇꯧꯒꯅꯤ ꯇꯧꯕ ꯌꯥꯕꯈꯩ ꯇꯧꯒꯅꯤ ꯑꯗꯩꯗꯤ
ꯇꯧꯒꯅꯤ ꯅꯨꯄꯥꯁꯨ ꯃꯔꯤ ꯃꯉꯥ ꯀꯣꯏꯁꯟꯒꯅꯤ ꯑꯩꯅ ꯇꯧꯒꯦ
ꯑ ꯍꯣꯏ ꯅꯪ ꯅꯨꯄꯥ ꯑꯃ ꯑꯝꯇ ꯀꯣꯏꯌꯣ ꯑꯩꯁꯨ ꯑꯝꯇ ꯌꯦꯡꯍꯧꯒꯦ ꯅꯪꯅ ꯅꯨꯄꯥ ꯃꯔꯤ ꯃꯉꯥ ꯀꯣꯏꯕꯗꯣ ꯑꯩ ꯃꯤꯠꯁꯤꯗ ꯑꯝꯇ ꯎꯍꯜꯂꯣ
ꯀꯣꯏꯁꯟꯁꯦꯔ
ꯀꯣꯏꯁꯟꯁꯦ ꯀꯣꯏꯊꯥꯛ ꯀꯣꯏꯊꯣꯛꯁꯦ
ꯅꯪ ꯅꯨꯄꯥꯗꯨꯁꯨ ꯌꯥꯔꯔꯣꯏ ꯑꯇꯣꯞꯄ ꯊꯤꯈ꯭ꯔꯣ ꯅꯪꯁꯨ
ꯎꯝ ꯊꯤꯈ꯭ꯔꯥꯒꯦꯁꯨ ꯑꯇꯣꯞꯄ ꯑꯣꯏꯅ ꯑꯩꯒꯤ ꯅꯨꯄꯥꯗꯣ ꯑꯩ
ꯑꯃꯨꯛꯀ ꯇꯥꯗ꯭ꯔꯦꯅꯦ ꯇꯧꯔꯤꯁꯤꯕꯣ
ꯑꯩꯗꯤ ꯇꯥꯏꯌꯦꯅꯦ
ꯑꯣ ꯑꯃꯨꯛꯀ ꯊꯣꯛꯂꯛꯑꯦ
ꯑꯩꯒꯤ ꯅꯨꯄꯥꯗꯣ ꯑꯩꯒ ꯌꯥꯝ ꯆꯥꯟꯅꯗꯕ ꯃꯥꯜꯂꯦ ꯑꯩ ꯇꯣꯛꯑꯁꯤꯔꯣ
ꯐꯥꯒꯤ ꯇꯧꯕꯅꯤꯗ ꯌꯥꯝ ꯄꯛꯆꯩ ꯅꯕꯥꯅꯤꯗꯣ ꯌꯥꯝ ꯆꯥꯅꯩꯌꯦ ꯑꯩꯗꯤ ꯌꯥꯝ ꯅꯨꯡꯁꯤꯌꯦ ꯅꯕꯥꯅꯤꯗꯣ ꯌꯥꯝ ꯅꯨꯡꯁꯤ ꯑꯥ ꯆꯨꯝꯃꯦ ꯑꯗꯨꯕꯨꯗꯤ ꯑꯗꯨ ꯑꯣꯏꯔꯁꯨ ꯂꯩꯁꯥꯕꯤ ꯐꯥꯖꯕꯁꯤꯡꯁꯤ ꯅꯨꯄꯥ ꯊꯤꯕ ꯐꯪꯉꯦ ꯅꯪ ꯈꯪꯗ꯭ꯔꯥ
ꯍꯣ ꯑꯗꯨꯒꯤꯔꯣ ꯑꯗꯨ ꯀꯩꯗꯧꯕꯒꯤ ꯑꯩ ꯐꯖꯥꯔꯝꯕ ꯑꯗꯨ ꯃꯤ ꯐꯖꯥ ꯐꯥꯖꯕ ꯊꯨꯨꯡ ꯐꯪꯕꯁꯨ ꯌꯥꯎꯋꯦ
ꯎꯝ ꯑꯗꯨ ꯃꯣꯏ ꯍꯥꯏꯅꯗ꯭ꯔꯥ ꯅꯨꯄꯥꯗꯨꯅ ꯐꯥꯖꯔꯗꯤ ꯅꯨꯄꯤ ꯑꯊꯤꯕ ꯐꯪꯉꯤ ꯅꯨꯄꯤ ꯐꯥꯖꯔꯗꯤ ꯅꯨꯄꯥ ꯑꯊꯤꯕ ꯐꯪꯉꯤ ꯍꯥꯏꯗꯣ ꯅꯪ ꯅꯨꯄꯥ ꯊꯤꯔꯤꯗꯨ ꯅꯪ ꯐꯥꯖꯕꯒꯤꯅꯤ ꯈꯪꯗ꯭ꯔꯥ ꯇꯣ
ꯍ ꯑꯗꯨꯒꯤꯔꯥ ꯑꯗꯣ ꯑꯩꯗꯤ ꯑꯗꯨꯝ ꯐꯖꯕ ꯐꯪꯕ ꯄꯥꯝꯃꯦꯅꯦ ꯑꯩꯗꯤ ꯃꯁꯛ ꯐꯖꯗ꯭ꯔꯒꯁꯨ ꯑ ꯃꯤ ꯑꯐꯕ ꯄꯥꯝꯃꯦꯅꯦ
ꯑꯩꯁꯨ ꯑꯩ ꯏꯋꯥ ꯏꯕꯥꯅꯤ ꯑꯅꯤꯃꯛ ꯐꯖꯍꯟꯅꯤꯡꯉꯦ ꯊꯤꯍꯟꯅꯤꯡꯗꯤꯌꯦ
ꯑꯩꯁꯨ ꯊꯤꯍꯟꯅꯤꯡ ꯇꯤꯑꯦ ꯑꯗꯣ ꯅꯪꯗꯤ ꯃꯁꯛ ꯊꯤꯕꯅꯤꯅ ꯐꯖꯕꯤ ꯐꯪꯉꯅꯤ ꯐꯖꯕ ꯁꯣꯏ ꯐꯪꯉꯅꯤ
ꯎꯝ ꯆꯨꯝꯗꫭ ꯆꯨꯝꯃꯦ ꯀꯅꯥꯅ ꯈꯪ ꯐꯪꯉꯝꯗ꯭ꯔꯥꯗꯤ
ꯑꯗꯨꯗꯤ ꯅꯪ ꯍꯌꯦꯡ ꯐꯥꯖꯕ ꯐꯪꯕ ꯌꯦꯡꯁꯤ ꯀꯣ ꯅꯪꯅ ꯀꯩꯒꯨꯝꯕ ꯐꯥꯖꯕ ꯐꯪꯉꯒꯗꯤ ꯅꯪꯁꯦ ꯃꯁꯛ ꯐꯖꯩ ꯍꯥꯏꯗꯣꯏꯅꯦꯕ ꯑꯊꯤꯕ ꯐꯪꯉꯒꯗꯤ ꯅꯪꯁꯦ ꯃꯁꯛ ꯊꯤ ꯍꯥꯏꯗꯨ ꯅꯪꯁꯦ ꯃꯁꯛ ꯐꯖꯩꯅ ꯃꯨꯛ ꯍꯥꯏꯖꯤꯟꯗꯣꯏꯅꯦꯕ
ꯎꯝ ꯅꯪꯁꯦ ꯑꯩ ꯑꯣꯠꯄꯤꯔꯤ ꯇꯧꯔꯤꯁꯦ ꯑꯩꯗꯤ ꯀꯣ ꯇꯧꯅꯤꯡꯗ꯭ꯔꯦꯗ ꯅꯪꯕꯣ
ꯐꯥꯒꯤ ꯇꯧꯕꯅꯤꯗ ꯑꯦꯅ ꯅꯪꯕꯨ ꯂꯛ ꯅꯨꯡꯁꯤꯗꯅ ꯂꯛꯅꯕꯅꯦ
ꯑꯩꯗꯤ ꯁꯥ ꯑꯩꯗꯤ ꯇꯧꯅꯤꯡꯗ꯭ꯔꯦ
ꯇꯥꯏꯁꯤꯟꯅꯒꯅꯣ ꯑꯗꯣ ꯅꯪꯅꯅꯦ ꯍꯨꯖꯤꯛ ꯋꯥꯛꯀꯤꯡ ꯆꯠꯂꯒꯅꯦ ꯁꯨꯝ ꯆꯠꯂꯒ ꯂꯥꯛꯄꯗ ꯁꯨꯝ ꯀꯥꯔꯛꯄꯗꯅꯦ ꯅꯪꯅ ꯆꯤꯅꯤꯗꯣ ꯑꯗꯨꯗꯣ ꯄꯥꯏꯔꯦꯗꯅ ꯑꯗꯨꯒ ꯀꯥꯔꯛꯎꯀꯣ
ꯀꯥꯡꯒꯦ ꯀꯥꯡꯒꯦ
ꯅꯪ ꯀꯥꯎꯒꯅꯣ ꯆꯤꯅꯤꯗꯣ
ꯅꯪꯅ ꯀꯥꯔꯒ ꯇꯣꯛ ꯇꯣꯛ ꯇꯧꯕꯤꯔꯝꯒꯅꯤ ꯊꯣꯡꯅꯥꯎꯗꯨꯗ
ꯊꯣꯡꯅꯥꯎꯗ ꯀꯩ ꯇꯧꯗꯨꯏꯕ ꯑꯩꯅ ꯀꯩ ꯇꯧ ꯍꯥꯏꯕꯅꯣ
ꯀꯣꯛ ꯀꯣꯛ ꯇꯧꯕꯤꯔꯝꯒꯅꯤ ꯊꯣꯡꯅꯥꯎꯗꯨꯗ ꯅꯪꯅ
ꯑꯣ ꯅꯪꯒꯤ ꯊꯣꯡ ꯍꯥꯏꯌꯨꯅꯦ ꯊꯣꯡꯗꯨꯗ ꯀꯣꯛ ꯀꯣꯛ ꯇꯧꯒꯗꯕꯅꯦ ꯑꯩꯅ
ꯑꯗꯨꯒꯤ ꯊꯣꯡꯅꯥꯎ ꯍꯥꯏꯗ꯭ꯔꯣ
ꯊꯣꯡꯅꯥꯎ ꯍꯥꯏꯗꯤꯅꯦ ꯊꯣꯡꯗꯒꯤ ꯈꯔ ꯄꯤꯛꯄ ꯋꯤꯟꯗꯣꯗꯣ
ꯎ ꯂꯩꯇꯕꯅꯤꯅ ꯀꯩ ꯎꯄꯥꯏ ꯂꯩ ꯑꯗꯨꯗꯤ ꯅꯠꯇ꯭ꯔꯥ
ꯎꯝ ꯑꯗꯨꯅꯥ ꯊꯣꯡꯗ ꯑꯣꯏꯅ ꯇꯧꯕꯤꯒꯅꯤ
ꯎꯝ ꯊꯣꯡꯗꯨꯗ ꯀꯣꯛ ꯀꯣꯛ ꯇꯧꯕꯤꯒꯅꯤ ꯅꯪꯅ
ꯀꯣꯛ ꯀꯣꯛ ꯇꯧꯔꯒ ꯍꯦꯛꯇ ꯀꯩ ꯇꯧꯗꯣꯏꯅꯣ ꯅꯪꯒꯤ ꯊꯣꯡ ꯂꯣꯜꯂꯝꯒꯗ꯭ꯔꯣ
ꯑꯩ ꯔꯨꯝꯃꯦꯠꯠ ꯂꯩꯔꯗꯤ ꯃꯥ ꯃꯅꯨꯡꯗꯩ ꯂꯣꯜꯂꯝꯅꯤꯌꯦ
ꯑꯣ ꯑꯣ ꯑꯗꯨꯗꯤ ꯑꯩꯅ ꯀꯣ ꯀꯣꯛ ꯊꯤꯜꯂꯝꯃꯒꯦ ꯗꯨ ꯃꯥꯅ ꯍꯥꯡꯗꯣꯛꯑꯁꯅꯣ ꯑꯗꯨꯀꯥꯟꯗ ꯅꯪ ꯂꯧꯔꯛꯑꯣ ꯌꯥꯕ꯭ꯔꯣ
ꯎꯝ ꯁꯨꯃꯥꯏ ꯇꯧꯔꯁꯦ ꯑꯗꯨ ꯅꯦ ꯍꯥꯏꯁꯦ ꯃꯤꯗꯤ ꯀꯪ ꯁꯨꯏꯌꯦ ꯑꯩꯁꯨ ꯁꯨꯅꯤꯡꯉꯩ ꯀꯥꯡꯈꯟ
ꯖꯥꯝꯁꯦ ꯌꯥꯝ ꯍꯥꯎꯋꯦ ꯑꯩꯅ ꯆꯥꯔꯤꯁꯦ
ꯎꯝ ꯑꯩꯁꯨ ꯉꯁꯥꯏ ꯑꯃꯥ ꯆꯥꯏ ꯍꯥꯏꯕꯀꯣ
ꯑꯩꯅ ꯆꯥꯕꯁꯦ ꯌꯥꯝ ꯍꯥꯎ
ꯍꯥꯎꯕꯁꯤꯗꯤ ꯅꯠꯇꯦ ꯀꯅꯥ ꯆꯠꯈꯤꯗꯣꯏꯅꯣꯅꯦ ꯅꯣꯅꯦꯃꯥ ꯆꯠꯄ ꯀꯥꯗꯣ ꯌꯦꯡꯅꯤꯡꯉꯤ ꯑꯝꯇ
ꯈꯪꯗꯦ ꯀꯩꯗꯧꯕꯒꯤ ꯍꯥꯎꯔꯤꯅꯣ ꯁꯤ ꯌꯥꯝ ꯍꯥꯎꯋꯦ
ꯅꯠꯇꯦ ꯅꯨꯄꯤ ꯑꯃ ꯆꯠꯈ꯭ꯔꯗ ꯃꯥꯜꯂꯦ
ꯎꯝ ꯆꯠꯇꯣꯔꯦ ꯃꯣꯏꯗꯤ ꯂꯣꯏꯔꯕ ꯃꯥꯜꯂꯦ ꯑꯗꯨꯗꯨꯒꯤꯅꯦ
ꯎꯝ
ꯑꯩꯅ ꯅꯪꯒꯤꯗꯃꯛꯇ ꯊꯣꯡ ꯊꯤꯟꯕꯤꯔꯝꯃꯕꯅꯦ
ꯍꯣꯏ ꯑꯩꯅ ꯆꯪꯉꯦ ꯁꯨꯒ꯭ꯔ ꯂꯧꯔꯒꯦ ꯑꯩ
ꯂꯧꯔꯣ ꯂꯧꯔꯣ ꯁꯨꯒ꯭ꯔꯗꯣ ꯄꯨꯔꯒ ꯂꯥꯛꯑꯣ ꯅꯪ ꯒ꯭ꯌꯥꯟ ꯇꯥꯅ
ꯅꯪꯅ ꯊꯣꯡ ꯊꯤꯡꯕꯤꯔꯅꯤ
ꯎꯝ ꯊꯣꯡ ꯍꯥꯡ ꯊꯣꯡ ꯍꯥꯡꯗꯣꯛꯑꯒ ꯊꯃꯝꯃꯒꯦ ꯑꯩꯅ
ꯎꯝ ꯑꯩ ꯀꯥꯈꯠꯂꯛꯏ
ꯁꯤꯁ ꯋꯥꯔꯦꯅꯦ ꯑꯩꯗꯤ ꯌꯥꯝ ꯁꯥꯡꯅ ꯆꯠꯄꯁꯦ ꯌꯥꯝ ꯋꯥꯏꯑꯦꯅꯦ ꯅꯪ ꯋꯥꯗꯕ꯭ꯔꯣ
ꯑꯩꯗꯤ ꯑꯩꯗꯤ ꯆꯤꯡꯈꯠꯂꯤꯌꯦ
ꯅꯪꯗꯤ ꯁꯣꯔ ꯇꯠꯈꯤꯗꯧꯕ ꯃꯥꯜꯂꯤ ꯅꯪꯒꯤ ꯁꯣꯔꯗꯣ ꯇꯠꯈꯤꯗꯧꯕ ꯃꯥꯜꯂꯦꯅꯦ ꯑꯃꯨꯛ ꯇꯠꯈꯤꯅꯤꯀꯣ
ꯑꯩꯗꯤ ꯆꯦꯟꯈꯠꯂꯤꯌꯦ
ꯅꯪꯒꯤ ꯁꯣꯔꯗꯨꯗꯤ ꯇꯠ ꯇꯠꯍꯟꯒꯅꯨꯀꯣ ꯍꯥ ꯑꯁ ꯑꯩꯅ ꯃꯤꯡꯁꯦꯜ ꯌꯦꯡꯉꯨꯕꯗ ꯑꯊꯤꯕ ꯑꯥ ꯑꯩꯅꯅꯦ
ꯄꯣꯖꯦ
ꯑꯩꯅꯅꯦ ꯑꯥ ꯃꯤꯡꯁꯦꯜ ꯌꯦꯡꯉꯨꯕꯗ ꯑꯩꯅꯅꯦ ꯑꯥ ꯃꯤꯡꯁꯦꯜ ꯌꯦꯡꯉꯨꯕꯗꯥ ꯑꯊꯤꯕ ꯑꯃ ꯅꯨꯄꯤ ꯑꯃ ꯊꯣꯛꯂꯛꯑꯦ ꯑꯗꯨꯕꯨ ꯑꯩꯒꯤ ꯑꯣꯏꯒ ꯑꯗꯣ ꯅꯠꯇ꯭ꯔꯒꯅ ꯃꯤ ꯑꯇꯣꯞꯄꯒꯤ ꯑꯣꯏꯒꯗ꯭ꯔꯣ ꯑꯩ ꯈꯪꯗꯦꯅꯦ
ꯆꯠꯀꯅꯤ